ꯍꯜꯂꯣ ꯑ ꯀꯃꯥꯏ ꯀꯃꯥꯏ ꯇꯧꯔꯤ ꯀꯩꯕ
ꯑꯦ ꯇꯕ꯭ꯔ ꯍꯥꯏꯕꯅꯦꯗ
ꯑ ꯇꯥꯏ ꯇꯥꯏ
ꯀꯃꯥꯏ ꯀꯃꯥꯏ ꯇꯧꯔꯤꯒꯦ
ꯎꯝ ꯀꯩꯁꯨ ꯇꯧꯗꯦꯗ ꯁꯨꯝ ꯂꯩ ꯑꯉꯥꯡ ꯑꯃꯒꯀꯣ ꯏꯆꯦꯒꯤ ꯃꯆꯥꯒ ꯑꯗꯨꯝ ꯂꯩꯕꯅꯦ ꯅꯣꯏꯗꯤ
ꯑꯩꯈꯣꯏꯗꯤ ꯍꯧꯒꯠꯇ ꯉꯥꯏꯔꯤꯗ꯭ꯔꯥ ꯍꯥꯏꯇꯥꯔꯦ
ꯌꯥꯝ ꯅꯨꯡꯉꯥꯏꯌꯦꯅꯦ ꯍꯧꯖꯤꯛ ꯈꯛꯇ ꯍꯧꯒꯠꯄꯗꯤ
ꯍꯧꯒ ꯊꯦꯡꯂꯛꯇꯅꯦ ꯑꯩꯈꯣꯏꯗꯤꯃꯟ ꯁꯥꯃꯟ ꯑꯣꯏꯁꯤꯔ ꯈꯪꯗꯦ ꯅꯨꯡꯗꯥꯡ ꯇꯨꯝ ꯊꯦꯡꯉ ꯇꯨꯝꯃꯒꯤꯒ
ꯑꯣ ꯕꯣꯜ ꯌꯦꯡꯗ꯭ꯔꯣ
ꯌꯦ꯭ꯔ ꯕꯣꯜ ꯌꯦꯡꯕ ꯉꯝꯗ꯭ꯔꯦ
ꯇꯨꯝꯃꯦ ꯑꯗꯨꯒ ꯕꯣꯜ ꯌꯦꯡꯗꯕꯗꯤ ꯄꯥꯝꯃꯨꯗ꯭ꯔꯣ
ꯍꯥꯏꯕꯗꯤ ꯊꯦꯡꯕ ꯍꯥꯏꯁꯤ ꯌꯥꯝ ꯀꯩꯅꯣ ꯊ꯭ꯔꯤ ꯊꯥꯔꯇꯤ ꯑꯗꯨꯒꯨꯝꯕꯗꯤ ꯌꯦꯡꯕ ꯉꯝꯗ꯭ꯔꯦꯍꯦ ꯑꯗꯨꯗꯤ ꯑꯩꯈꯣꯏ ꯇꯦꯟ ꯊꯥꯔꯇꯤ ꯇꯦꯟ ꯊꯥꯔꯇꯤꯒꯨꯝꯕ ꯑꯗꯨꯒꯨꯝꯕ ꯃꯦꯆ ꯑꯣꯏꯔꯗꯤꯀꯣ ꯑꯗꯨꯒꯨꯝꯕ ꯑꯃꯗꯤ ꯌꯦꯡꯗꯤ ꯌꯦꯡꯉꯦ ꯑꯗꯣ ꯉꯔꯥꯡ ꯉꯔꯥꯡꯗꯣ ꯌꯦꯡꯅꯤꯡꯕ ꯃꯦꯠꯁꯇꯣ ꯈꯔ ꯊꯦꯡꯕ ꯍꯥꯏꯇꯥꯔꯦ
ꯄꯨꯡ ꯃꯔꯤꯒ ꯃꯈꯥꯏꯗ ꯃꯥꯜꯂꯅꯦ ꯑꯌꯨꯛ
ꯎꯝ ꯑꯗꯨꯒꯤ ꯉꯝꯗꯣꯏꯦ ꯑꯗꯨꯗꯤ ꯑꯗꯨꯗꯤ ꯐꯖꯅ ꯃꯪ ꯃꯪꯗꯣ ꯅꯨꯡꯉꯥꯏꯔꯝꯕꯅꯤꯅꯦ ꯎꯗ
ꯑꯩꯈꯣꯏꯁꯨ ꯌꯦꯡꯗꯦꯗ ꯑꯩꯒꯤ ꯃꯇꯝꯗꯣ ꯌꯥꯝ ꯐꯔꯛ ꯇꯥꯏꯌꯦꯕ ꯅꯨꯡꯗꯥꯡꯗꯁꯨ ꯄꯨꯡ ꯌꯥꯝ ꯊꯦꯡꯅ ꯇꯨꯝꯃꯦ ꯑꯌꯨꯛꯇꯁꯨ ꯃꯨꯛ ꯉꯟꯇꯥ ꯍꯧꯒꯠꯀꯅꯤ ꯑꯗꯨꯒꯤ ꯎꯄꯥꯏ ꯂꯩꯇꯦ ꯇ ꯇꯔꯥ ꯃꯈꯥꯏꯒꯤꯗꯤ ꯑꯗꯨꯝ ꯌꯦꯡꯕꯅꯦꯕ ꯑꯗꯨ ꯉꯁꯤ ꯉꯁꯤꯁꯨ ꯂꯩꯕ꯭ꯔꯥ
ꯉꯁꯤ ꯉꯁꯤꯁꯨ ꯂꯩꯑꯦ ꯍꯥꯏꯗꯤ ꯍꯥꯏꯕꯒꯨꯝꯗꯧꯕꯅꯦ ꯍꯣꯏ
ꯑꯣ ꯀꯩꯕꯥ ꯉꯁꯤ ꯁꯤ ꯑꯥꯔꯖꯦꯟꯇꯤꯅꯥ ꯂꯩ ꯍꯥꯏꯕ꯭ꯔꯥ ꯀꯩꯅꯣꯝꯃ ꯍꯥꯏꯕꯅꯤꯅꯦ ꯌꯦꯡꯅꯤꯡꯉꯦ
ꯑ ꯑꯥꯔꯖꯦꯟꯇꯤꯅꯥ ꯊꯣꯛꯈꯤ ꯑ ꯊꯣꯛꯄꯅꯦ ꯍꯣꯏ ꯄꯣꯠꯁꯤꯀꯣ ꯍꯥꯟꯅ ꯊꯣꯛꯅꯦꯕ ꯑꯗꯨ ꯃꯊꯪꯗ ꯑꯥꯔꯖꯦꯟꯇꯤꯅꯥ ꯊꯣꯛꯄꯅꯤ
ꯑꯗꯨ ꯄꯨꯡ ꯀꯌꯥꯗ ꯑꯣꯏꯕ ꯖꯥꯠꯂꯀꯣ ꯌꯦꯡꯅꯤꯡꯉꯦꯅꯦ ꯑꯩꯗꯤ ꯑꯔꯖꯦꯟꯇꯤꯅꯥꯒꯤꯗꯤ
ꯃꯣꯏ ꯃꯣꯏ ꯍꯖꯨ ꯍꯌꯥꯡ ꯁꯦꯡꯕꯒꯨꯝ ꯇꯧꯕꯅꯦ ꯊ꯭ꯔꯤ ꯊꯥꯔꯇꯤ ꯍꯥꯏꯕ꯭ꯔꯥ ꯇꯨ ꯊꯥꯔꯇꯤ ꯍꯥꯏꯕ꯭ꯔꯥ ꯍꯅꯤ ꯍꯥꯏꯕꯒꯨꯝ ꯇꯧꯅꯤ
ꯑꯗꯨ ꯃꯇꯝꯗꯗꯤ ꯑꯩꯈꯣꯏꯗꯤ ꯐꯖꯅ ꯇꯨꯝꯃꯒ ꯂꯩꯕ ꯃꯇꯝꯅꯤꯅꯦ
ꯃꯪꯅ ꯅꯨꯡꯉꯥꯏꯔꯒ ꯑꯦꯁ ꯃꯤ ꯈꯔꯗꯤ ꯕꯣꯜ ꯒꯣꯜ ꯆꯠꯂꯦ ꯀ꯭ꯔꯤꯀꯦꯩꯅꯣ ꯇꯧꯔꯒ ꯂꯩꯅꯦ ꯑꯩꯈꯣꯏꯗꯩ ꯃꯥꯡꯅ ꯑꯁ
ꯑꯌꯨꯛ ꯍꯧꯒꯠꯄꯗ ꯑꯁꯤꯅ ꯕꯣꯜ ꯆꯜꯂꯦ ꯍꯥꯏꯕꯗꯨ ꯈꯪꯕꯅꯦꯗ ꯍꯧꯖꯤꯛ ꯃꯇꯝꯗꯤ ꯏꯁꯇꯦꯇꯁꯀꯤ ꯃꯇꯝꯅꯤꯅ ꯑꯣ ꯑꯩꯈꯣꯏꯒꯤ ꯕꯣꯜ ꯌꯦꯡꯗꯕꯁꯨ ꯌꯥꯕꯅꯤꯅ ꯏꯁꯇꯦꯇꯁꯇ ꯑꯗꯨꯝ ꯌꯦꯡꯕꯗꯨ
ꯑꯩꯈꯣꯏꯅꯗꯤ ꯍꯣꯏ ꯒꯣ ꯆꯟꯕꯗꯨꯁꯨ ꯒꯣ ꯁꯤ ꯆꯪꯈ꯭ꯔꯦ ꯁꯤ ꯆꯪꯈ꯭ꯔꯦ ꯍꯥꯏꯕꯗꯨꯗꯨꯅ ꯃꯔꯝ ꯑꯃꯅꯤꯅ ꯍꯥꯏꯕꯗꯤ ꯃꯦꯠꯁ ꯃꯦꯠꯁꯇꯨ ꯀꯃꯥꯏꯅ ꯁꯥꯟꯅꯕ꯭ꯔꯣ ꯀꯔꯤ ꯇꯧꯔꯣ ꯍꯥꯏꯕꯗꯣ ꯌꯦꯡꯅꯤꯡꯕ ꯍꯥꯏꯇꯥꯔꯦ ꯕꯣꯜ ꯌꯦꯡꯕ ꯍꯥꯏꯁꯦ
ꯎꯄꯥꯏ ꯂꯩꯇꯦ ꯀꯥꯏꯔꯤ ꯇꯨꯝꯕ ꯃꯇꯝ ꯐꯥꯎ ꯂꯩꯀꯣ ꯑꯗꯨꯒ ꯅꯪꯒꯤꯤ ꯑꯝ ꯋꯥꯔꯤ ꯌꯥꯝ ꯀꯌꯥꯝꯃꯨꯛ ꯁꯥꯟꯅꯔꯦ ꯀꯌꯥꯝ ꯀꯨꯏꯔꯒꯦ
ꯑ ꯀꯣꯏꯗꯗ
ꯎꯝ
ꯍ ꯇ ꯉꯥꯏꯗꯦꯗ
ꯑꯣ ꯌꯥꯏ ꯌꯥꯏ ꯍꯧꯗ ꯉꯥꯏ ꯍꯥꯏꯔꯗꯤ ꯑꯩ ꯂꯩꯔꯦ ꯑꯩ ꯑꯗꯨꯝ ꯔꯤꯁꯤꯞ ꯇꯧꯕꯤꯒꯦ ꯆꯤꯡꯗ ꯂꯩꯕ꯭ꯔꯣ ꯇꯝꯄꯥꯛꯇ ꯂꯩꯕ꯭ꯔꯣ
ꯑꯩ ꯑꯩꯅ ꯄ ꯂꯩꯗ ꯑꯗꯨꯒꯤꯅꯦꯠꯇꯦ ꯎꯝ ꯊꯦꯡꯉ ꯊꯦꯡꯉ ꯍꯧꯒꯠꯂꯦ ꯑꯩꯁꯦ
ꯑꯗꯨꯅꯦ ꯆꯤꯡꯗ ꯂꯩꯔꯝꯃꯗꯤꯀꯣ ꯉꯟꯇꯥ ꯉꯟꯇꯥ ꯍꯧꯒꯠꯄꯅꯦꯕ
ꯍꯣꯏ ꯉꯠꯇ ꯍ ꯜꯂ ꯑꯁ ꯍꯧꯖꯤꯛꯁꯤꯦ ꯂꯥꯎꯒ ꯌꯥꯎꯔꯒ ꯊꯕꯛꯀ ꯁꯨꯔꯝꯒꯅꯤ
ꯑꯗꯨꯅꯦ ꯁꯤ ꯏꯝꯐꯥꯜ ꯑꯁꯤ ꯇꯝꯄꯥꯛꯇꯗꯤ ꯀꯥꯏꯗꯤ ꯑꯩ ꯅꯨꯡꯗꯥꯡꯁꯨ ꯊꯦꯡ ꯊꯦꯡꯅ ꯇꯨꯝꯃꯦ ꯑꯗꯨꯒ ꯑꯌꯨꯛꯁꯨ ꯊꯦꯡꯅ ꯍꯧꯒꯜꯂꯦ ꯁꯥꯏꯌꯦ ꯅꯨꯡꯗꯥꯡꯗ ꯇꯨꯝꯕ ꯉꯝꯗꯦ
ꯎꯝ ꯁꯥꯕꯅ ꯃꯔꯣꯟ ꯑꯃ ꯀꯥꯡꯗꯅ ꯃꯔ ꯔ꯭ꯔꯣ ꯑꯃ ꯑꯁ
ꯇꯝꯄꯥꯛꯇ ꯀꯩꯗꯧ ꯂꯩꯕ꯭ꯔꯥ
ꯑꯩ ꯑꯗꯨꯝ ꯀꯩꯅꯩꯅꯣ ꯀꯂꯤꯁ ꯀꯥꯔꯒ ꯂꯩꯗ ꯑ ꯀꯂꯁ ꯆꯠꯊꯔꯤ
ꯊꯩ ꯐꯩ
ꯃꯤꯅ ꯀꯣꯂꯦꯖ ꯆꯠꯂꯦ ꯍꯥꯏꯕꯒꯤ ꯑꯩꯁꯨ ꯑꯗꯨꯝ ꯆꯠ ꯐꯅꯤꯗ ꯈꯪꯗꯦ
ꯊꯣꯔꯕꯣ
ꯑꯩ ꯃꯤꯒꯤ ꯀꯔꯤ ꯍꯥꯏꯁꯤꯔꯥ ꯃꯤꯒꯤ ꯃꯇꯨꯡ ꯃꯤꯒꯤ ꯃꯇꯨꯡ ꯏꯜꯂꯛ ꯄ ꯍꯥꯏꯇꯔꯦ
ꯎꯝ ꯎꯝ ꯎꯝ ꯑꯗꯨ ꯅꯪ ꯆꯍꯤ ꯍ ꯀꯌꯥꯁꯨꯨꯔꯦ
ꯑꯦ ꯌꯥꯝꯗ꯭ꯔꯦꯗ ꯇ꯭ꯋꯦꯟꯇꯤ ꯐꯥꯏꯚ
ꯑꯣ ꯁꯦꯝ ꯁꯦꯝ ꯅꯅꯦ ꯑꯗꯨꯗꯦ
ꯍꯥ
ꯑꯩꯗꯤ ꯀꯣꯂꯦꯖꯇꯤ ꯂꯣꯏꯕ ꯀꯨꯏꯔꯦ
ꯑꯥ
ꯆꯍꯤꯗꯤ ꯃꯥꯟꯅꯩꯌꯦ
ꯎꯝ ꯑꯩ ꯀꯩꯅꯣ ꯀꯣꯂꯦꯖ ꯅꯣꯏꯅ ꯂꯣꯏꯁꯤꯜꯂꯦ ꯑꯩꯈꯣꯏꯅ ꯀꯥꯔꯤ ꯑꯁ
ꯑꯁ ꯈꯪꯗꯦ ꯑꯩꯅ ꯈꯔ ꯉꯟꯅ ꯀꯥꯕꯒꯤꯔ ꯏꯁꯀ꯭ꯨꯜ
ꯈꯔ ꯂꯥꯏꯔꯤꯛ ꯍꯩꯕꯒꯤ ꯑꯣꯏꯔꯅꯤꯗ ꯃꯖꯖ ꯆꯠꯒꯦ ꯋꯥꯔꯅꯤ
ꯃꯔꯅꯤ ꯅꯨꯄꯤ ꯍꯩꯕ ꯅꯠꯇ꯭ꯔꯦ
ꯍꯥꯍꯥ ꯍꯥꯍꯥꯍꯥ
ꯂꯣꯏꯁꯜꯂꯒꯦ ꯍꯥꯏꯅ ꯁꯠ ꯁꯠ ꯁꯠ ꯂꯣꯏꯁꯤꯜꯂꯤꯅꯦ
ꯑꯁ ꯑꯗꯨꯕꯨ ꯑꯩꯁꯨ ꯈꯪꯗꯦꯗ ꯃꯤꯅ ꯀꯣꯂꯦꯖ ꯀꯥꯏ ꯍꯥꯏꯕꯒꯤ ꯑꯩꯁꯨ ꯑꯗꯨꯝ ꯆꯠꯂꯕꯅꯤ
ꯎꯝ ꯌꯥꯝ ꯅꯨꯡꯉꯥꯏꯕꯖꯥꯠꯅꯤ ꯅꯪ
ꯎꯝ
ꯑꯩꯗꯤ ꯅꯪꯗꯤ ꯑꯥ
ꯃꯤꯅ ꯀꯣꯂꯦꯖ ꯀꯥꯔꯒ ꯑꯦ ꯁꯤ ꯇꯧꯅꯤ ꯁꯤ ꯀꯣꯂꯦꯖ ꯂꯣꯏꯔꯒ ꯁꯤ ꯑꯃꯨꯛꯀꯇ ꯑꯅꯤꯔꯛꯇꯤ ꯂꯩꯗꯅ ꯃꯤꯒꯤ ꯑꯦꯝ ꯏꯟ ꯂꯥꯏꯐ ꯍꯥꯏꯕꯇꯥꯔꯦ ꯑꯗꯨ ꯑꯩꯁ ꯁꯤ ꯀꯣꯂꯦꯖ ꯂꯣꯏꯔꯒ ꯁꯨꯃꯥꯏꯅ ꯇꯧꯔꯅꯤ ꯀꯝꯄꯤꯇꯤꯇꯤꯞ ꯑꯦꯛꯖꯥꯝꯒꯨꯝꯕ ꯊꯥꯔꯅꯤ ꯀꯩꯅꯣ ꯍꯥꯏꯅ ꯇꯧꯔꯅꯤ ꯂꯩꯗꯅ ꯑꯩꯈꯣꯏꯗꯤ ꯑꯗꯨ ꯑꯗꯨ ꯅꯠꯇ꯭ꯔꯦ ꯑꯩ ꯃꯤꯅ ꯀꯥꯕꯗꯣ ꯀꯃꯥꯏꯅ ꯀꯥꯕ꯭ꯔꯣ ꯌꯦꯡꯒꯦ ꯍꯥꯏꯅ ꯂꯥꯛꯄꯒꯤ ꯆꯞ ꯃꯥꯟꯅꯩ
ꯆꯞ ꯃꯥꯟꯅꯩꯗ ꯑꯩꯈꯣꯏꯁꯨ ꯑꯗꯨꯃꯥꯏꯅ ꯇꯧꯋꯤꯗ ꯃꯤꯗꯤ ꯍꯧꯖꯤꯛ ꯑꯦꯛꯖꯝ ꯌꯥꯝ ꯊꯥꯅꯤꯡꯉꯥꯏ ꯂꯥꯏꯔꯤꯛ ꯄꯥꯏꯌꯦ ꯑꯩꯈꯣꯏꯅ ꯁꯤꯗ ꯑꯗꯨꯝ ꯇꯥꯔꯒ ꯂꯩꯔꯦ ꯀꯂꯦꯖ ꯂꯣꯏꯁꯜꯂꯒ ꯎ
ꯀꯣꯂꯦꯖ ꯂꯣꯏꯁꯤꯜꯂꯒ ꯌꯨꯝ ꯀꯣꯂꯦꯖ ꯂꯣꯏꯁꯤꯜꯂꯒ ꯌꯨꯝꯗ ꯂꯩꯔꯝꯃꯦ ꯍꯥꯏꯗꯣ
ꯎꯝ ꯈꯪꯂꯛꯄ ꯀꯥꯟꯗ ꯅꯠꯇ꯭ꯔꯣ
ꯎꯝ ꯑꯩꯁꯨ ꯈꯪꯗ꯭ꯔꯦꯗ ꯂꯣꯏꯁꯤꯜꯂꯒ ꯀꯩꯗꯧꯁꯤꯔꯥ ꯀꯃꯥꯏꯅ ꯇꯧꯁꯤꯔꯥ ꯍꯧꯖꯤꯛꯕꯨꯗꯤ ꯀꯥꯗꯤ ꯀꯥꯔꯤꯕꯀꯣ ꯑꯃꯨꯛꯀ ꯂꯣꯏꯁꯤꯜꯂꯒ ꯀꯥꯟꯗ ꯑ ꯌꯨꯝꯗ ꯑꯃꯨꯛ ꯑꯃꯨꯛꯀ ꯂꯩꯔꯝꯒꯗ꯭ꯔꯥ ꯈꯪꯗꯦ
ꯈꯪꯗꯦꯗ ꯌꯥꯝ ꯋꯥꯏꯗ ꯂꯥꯏꯔꯤꯛ ꯄꯥꯁꯨ ꯄꯥꯅꯤꯡꯗ꯭ꯔꯦꯗ
ꯂꯥꯏꯔꯤꯛ ꯄꯥꯕꯗꯨꯝ ꯂꯥꯏꯔꯤ ꯅꯣꯏꯗꯤ ꯂꯣꯏꯁꯤꯜꯂꯦ ꯑꯩꯈꯣꯏꯗꯤ ꯀꯥꯔꯤ ꯈꯜꯂꯨꯅꯦ ꯑꯩꯈꯣꯏꯅ ꯄꯥꯔꯛꯀꯗꯣꯏꯁꯤꯅ
ꯎꯝ ꯍꯟꯗꯛꯇꯤ ꯈꯔꯁꯤ ꯀꯣꯂꯦꯖꯇꯤ ꯍꯧꯖꯤꯛꯇꯤ ꯏꯁꯇ꯭ꯔꯤꯛ ꯑꯣꯏꯔꯕꯅꯦꯗ ꯊꯥꯏꯅꯒꯤ ꯃꯇꯝꯗꯨ ꯅꯠꯇꯔꯦ ꯂꯥꯏꯔꯤꯛ ꯄꯥꯗꯗꯤ ꯑꯗꯨꯝ ꯅꯪ ꯕꯦꯛ ꯆꯥꯔꯦ
ꯑꯗꯨꯅꯤꯅꯦ ꯃꯊꯥ ꯁꯥꯔꯤꯁꯦ
ꯁꯦꯟꯇꯔ ꯄꯤꯕꯅꯦꯕ
ꯑꯥ
ꯑꯩꯈꯣꯏ ꯃꯇꯝꯗꯗꯤ ꯑꯗꯨꯃꯥꯏꯅ ꯇꯧꯔꯛꯇ꯭ꯔꯦꯕ
ꯑꯥ ꯈꯪꯗ꯭ꯔꯦꯗ ꯂꯥꯏꯔꯤꯛ ꯄꯥꯒꯦ ꯑꯩꯁꯤ ꯑꯗꯨꯝ ꯆꯪꯗꯕ ꯍꯥꯏꯇꯥꯔꯦ
ꯑꯗꯨꯅꯦ ꯑꯗꯨꯅꯦ ꯁꯣꯏꯔꯤꯁꯦ ꯀꯣꯛꯇ ꯆꯪꯕ ꯆꯪꯗꯦꯕ ꯑꯩꯈꯣꯏ ꯂꯥꯏꯔꯤꯛ ꯍꯧꯖꯤꯛ ꯄꯥꯗꯔꯦꯗ ꯀꯣꯂꯦꯖ ꯍꯦꯛ ꯀꯥꯕꯗꯩꯩ ꯑꯩꯈꯣꯏ ꯀꯣꯂꯦꯖꯁꯨ ꯈꯔ ꯅꯨꯡꯉꯥꯏꯕ ꯀꯣꯂꯦꯖꯇ ꯀꯥꯔꯦꯗꯣ ꯄ꯭ꯔꯥꯏꯚꯦꯠ ꯄ꯭ꯔꯥꯏꯚꯦꯠ ꯃꯛꯇꯤ ꯂꯩꯇ꯭ꯔꯒꯁꯨ ꯍꯥꯏꯗꯤ ꯌꯥꯝ ꯏꯁꯇ꯭ꯔꯤꯛ ꯑꯣꯏꯗꯕ ꯃꯐꯝꯗ ꯀꯥꯔꯕꯅꯤꯅ ꯂꯔꯤꯛꯁꯨ ꯄꯥꯅꯤꯡꯗ꯭ꯔꯦ ꯌꯥꯝ ꯋꯥꯔꯦ ꯑꯩꯗ
ꯑ ꯑꯩꯈꯣꯏ ꯆꯥꯛꯇꯤ ꯆꯥꯗ꯭ꯔꯤ ꯑꯩꯈꯣꯏ ꯆꯥꯛ ꯌꯦꯟꯁꯥꯡ ꯊꯣꯡꯁꯤꯔ ꯇꯧꯔ ꯊꯦꯡꯅ ꯍꯧꯒꯠꯂꯕꯅꯤꯅ ꯀꯥꯏ ꯄꯥꯏꯂ ꯎꯝ ꯃꯤꯅ ꯊꯣꯡꯕꯤꯅꯤꯡꯉꯥꯏꯁꯨ ꯂꯩꯇ꯭ꯔꯦ
ꯎꯝ ꯃꯊꯟꯗ ꯂꯩꯕ꯭ꯔꯣ
ꯏꯃꯥꯟꯅꯕꯒ ꯂꯩꯗꯤ ꯂꯩ ꯑꯗꯨ ꯃꯥꯗꯣ ꯀꯣꯂꯦꯖ ꯆꯠꯈꯤꯕ
ꯁꯁ ꯅꯟꯅ ꯅꯆꯟꯅꯨꯄꯤꯒꯨꯝꯕ ꯑꯃ ꯂꯩꯕ ꯃꯤꯟꯅꯕ ꯌꯥꯗ꯭ꯔꯣ
ꯑ ꯏꯆꯟꯅꯨꯄꯤꯗꯨꯣ ꯀꯩꯅꯣ ꯃꯣꯏꯗꯤ ꯈꯨꯟꯗ ꯂꯩꯕ ꯍꯥꯏꯇꯥꯔꯦ ꯑꯗꯨꯒꯤ ꯏꯃꯅ ꯑꯃꯒ ꯂꯩꯌꯦ ꯃꯥ ꯀꯣꯂꯦꯖ ꯆꯠꯈꯤ ꯑꯗꯣ ꯃꯥ ꯕꯣꯔꯣ ꯑꯗꯨꯋꯥꯏꯗꯗꯤ ꯑꯗꯨꯝ ꯍꯥꯟꯅꯗꯤ ꯍꯜꯂꯛꯄꯅꯦꯕ ꯑꯃ
ꯑꯣ ꯐꯩ ꯐꯩ
ꯑꯗꯣ ꯑꯁ ꯀꯩ ꯌꯦꯟꯁꯥꯡ ꯊꯣꯡꯁꯤꯔꯥꯅ ꯈꯟꯗꯤ ꯈꯜꯂꯤ
ꯅꯪꯗꯦ ꯀꯥꯡꯁꯣꯏꯒꯨꯝꯕ ꯆꯥꯎ ꯁꯥꯕꯅꯤꯅꯀꯣ ꯊꯥꯎꯒꯨꯝꯕ ꯆꯥꯕꯁꯨ ꯌꯥꯝ ꯅꯨꯡꯉꯥꯏꯇꯕꯅꯦ
ꯑꯁꯝꯕꯤꯗ ꯍꯣꯏ
ꯎꯝ
ꯍ ꯀꯁꯨ ꯎꯝ ꯀꯥꯡꯁꯣꯏ ꯊꯣꯡꯒꯦꯔꯥ ꯁꯟꯁꯥ ꯊꯣꯡꯒꯦꯔꯥ ꯃꯣꯔꯣꯛ ꯃꯦꯄ ꯌꯥꯎꯗ꯭ꯔꯗꯤ ꯀꯩꯅꯣ ꯆꯥꯛ ꯆꯥꯕ ꯍꯩꯗꯗꯣ
ꯑꯗꯨ ꯃꯥꯟꯅꯩꯌꯦ ꯑꯁ ꯃꯔꯣꯛ ꯌꯥꯝ ꯆꯥꯏꯌꯦ ꯑꯩꯈꯣꯏꯁꯨ ꯑꯩꯈꯣꯏ ꯆꯤꯡ ꯃꯤꯁꯦ ꯃꯔꯣꯛ ꯌꯥꯝ ꯆꯥꯏ ꯆꯥꯏꯒꯣ
ꯍꯣꯏ
ꯅꯪꯗꯤ ꯆꯤꯡ ꯆꯤꯡ ꯍꯥꯏꯕ ꯅꯪꯗꯤ ꯌꯥꯝ ꯂꯥꯞꯄꯨꯔꯣ ꯅꯣꯏꯒꯤ ꯆꯤꯡꯗꯣ
ꯁꯤꯗꯒꯤ ꯈꯔ ꯂꯥꯞꯄꯦ ꯍꯈꯣꯏ ꯑꯔꯥꯎꯟ ꯋꯥꯟ ꯐꯣꯔꯇꯤ ꯐꯥꯏꯚ
ꯑꯗꯨꯗꯤ ꯂꯥꯛꯄꯩꯅꯦ ꯑꯩꯈꯣꯏꯅ ꯑꯩꯈꯣꯏꯒꯤ ꯆꯤꯡ ꯍꯥꯏꯕꯗꯤ ꯆꯤꯡꯃꯛꯁꯨ ꯅꯠꯇꯦꯕ ꯅꯁꯅꯦ ꯍꯥꯏ ꯑꯣꯏꯕ ꯅ ꯑꯗꯨꯗꯨꯃꯅꯥ ꯑꯗꯨꯝ ꯂꯩꯕꯅꯦ ꯍꯥꯏꯕꯗꯤ ꯎꯝ ꯑꯩꯈꯣꯏ ꯁꯤ ꯕꯖꯥꯔꯗꯒꯤ ꯑꯩꯈꯣꯏ ꯈꯨꯟ ꯌꯧꯕꯗꯣ ꯈꯔ ꯊꯨꯅ ꯆꯠꯂꯗꯤ ꯇ꯭ꯋꯦꯟꯇꯤ ꯐꯥꯏꯚ ꯃꯤꯅꯤꯠꯁꯇ ꯌꯧꯕ ꯑꯗꯣ ꯈꯔ ꯑꯗꯨꯝ ꯇꯞꯅ ꯇꯧꯔꯗꯤ ꯑꯗꯨꯝ ꯊꯥꯔꯇꯤ ꯃꯤꯅꯤꯠꯁꯇ ꯌꯧꯋꯦꯕꯀꯣ ꯍꯐꯣꯗꯅꯦ ꯌꯥꯝ ꯅꯛꯑꯦ ꯑꯩꯈꯣꯏꯗꯤ
ꯍꯥꯏꯗꯤ ꯑꯌꯨꯛ ꯆꯠꯄꯗꯣ ꯃꯣꯔꯅꯤꯡꯗ ꯆꯠꯄꯗꯣ ꯄꯨꯡ ꯂꯝꯕꯤ ꯂꯝꯕꯤꯁꯨ ꯑꯁꯥꯡꯕ ꯂꯩꯌꯦ ꯁꯣꯔꯠꯀꯠꯁꯨ ꯂꯩꯌꯦꯕꯀꯣ ꯑꯣ ꯈꯤꯇꯪ ꯍꯥꯏꯕꯗꯤ ꯂꯝꯕꯤꯗ ꯍꯧꯖꯤꯛ ꯅꯣꯡ ꯆꯨꯕ ꯃꯇꯝꯒꯤ ꯀꯩꯅꯣꯁꯦ ꯂꯝꯕꯤ ꯀꯗꯗꯤ ꯆꯠꯄ ꯅꯨꯡꯉꯥꯏꯇꯕ ꯍꯥꯏꯇꯥꯔꯦ ꯑꯗꯨꯒꯤ ꯑꯁꯥꯡꯗ ꯑꯁꯥꯝꯕ ꯂꯝꯕꯤꯗ ꯆꯠꯄꯁꯦ ꯍꯧꯖꯤꯛꯀꯥꯟꯁꯦ ꯅꯨꯡꯉꯥꯏꯇꯕ ꯑꯁꯥꯡꯕꯗ ꯆꯂꯦꯗꯤ ꯄꯨꯡ ꯃꯥ ꯕꯣꯔꯣ ꯑꯗꯨꯃꯥꯏꯗꯤ ꯌꯥꯎꯗꯤ ꯌꯥꯎ ꯄꯨꯡ ꯇꯔꯨꯛ ꯆꯜꯂꯒꯀꯣ
ꯎꯝ
ꯈꯪꯅꯤꯔ ꯍꯧ ꯀ
ꯀꯩꯅꯣ ꯁꯣꯔꯠꯀꯠꯇ ꯆꯠꯄꯗꯁꯨ ꯂꯝꯕꯤꯗꯣ ꯌꯥꯝ ꯐ ꯐꯠꯇꯕ ꯍꯥꯏꯇꯥꯔꯦ ꯍꯥꯏꯗꯤ ꯏꯁꯤꯡ ꯅꯣꯡ ꯆꯨꯕꯒꯤ ꯀꯩꯅꯣꯗꯒꯤꯀꯣ ꯒꯥꯔꯤꯗꯣ ꯑꯗꯨꯝ ꯄꯜꯂꯒ ꯂꯩꯕ ꯃꯣꯏ
ꯇꯂꯅꯦ ꯑꯗꯨ ꯏ ꯆꯁꯤꯡ ꯆꯥꯅꯤꯡꯗꯦꯅꯦ ꯑꯩꯈꯣꯏꯕꯨꯗꯤ ꯅꯛꯑꯦ ꯑꯗꯨꯕꯨ ꯑꯩꯈꯣꯏꯗꯒꯤ ꯍꯦꯟꯅ ꯆꯤꯡ ꯂꯩꯕꯗꯣ ꯑꯩꯈꯣꯏ ꯑꯗꯨ ꯆꯤꯡꯗꯁꯨ ꯃꯌꯥꯝ ꯂꯩꯕ ꯑꯩꯈꯣꯏꯒꯤ ꯐꯦꯃꯤꯂꯤꯗꯣ ꯑꯗꯨ ꯑꯣꯏꯔꯁꯨ ꯆꯠꯇꯦ ꯒꯥꯔꯤ ꯇꯣꯡꯕ ꯇꯟꯕꯒꯤ
ꯑꯣ ꯑꯁ ꯍꯧꯖꯤꯛ ꯑꯩꯈꯣꯏ ꯂꯝꯕꯤ ꯑꯁꯥꯡꯕꯗꯗꯤ ꯆꯠꯄ ꯅꯨꯡꯉꯥꯏꯔꯦ ꯍꯥꯏꯕꯗꯤ ꯂꯝꯕꯤꯗꯣ ꯐꯖꯅ ꯁꯦꯝ ꯐꯪꯈ꯭ꯔꯦꯕꯀꯣ ꯍꯧꯖꯤꯛꯀꯥꯟꯗꯤ ꯈꯔ ꯅꯨꯡꯉꯥꯏꯔꯦ ꯑꯗꯨꯒ ꯍꯥꯟꯅꯗꯤ ꯅꯨꯡꯉꯥꯏꯔꯝꯅꯕꯅꯦꯕꯀꯣ ꯍꯧꯖꯤꯛꯀꯥꯟꯗꯤ ꯅꯪ ꯂꯝꯕꯤꯗꯣ ꯁꯦꯝꯕꯅꯤꯅ ꯆꯄꯅꯅꯨꯡ ꯍꯥꯏꯔ ꯁꯥꯡꯉ ꯁꯥꯡꯉꯀꯣ ꯑꯁ ꯒꯥꯔꯤ ꯇꯣꯡꯕ ꯋꯥꯕꯅꯦꯍꯦ
ꯋꯥꯕꯅꯦ ꯎꯝ
ꯑꯁ ꯑꯩꯗꯤ ꯒꯥꯔꯤ ꯇꯣꯛꯕ ꯉꯝꯗꯕꯀꯣ ꯑꯩ ꯒꯥꯔꯤ ꯇꯣꯛꯏꯁꯤ ꯊꯤꯒꯦ ꯇꯧꯋꯦꯕ ꯉꯝꯗꯦꯕ
ꯍꯣꯏ ꯂꯩꯗꯤ ꯂꯩꯕꯅꯤ ꯍꯣꯏ ꯅꯨꯄꯤ ꯅꯨꯄꯤꯁꯦ ꯑꯌꯥꯝꯕ ꯇꯥꯎ ꯃꯥꯜꯂꯦꯗ ꯍꯥꯏꯕꯗꯤ ꯃꯣꯏꯁꯦ ꯒꯥꯔꯤ ꯇꯣꯡꯕ ꯅꯨꯡꯉꯥꯏꯇꯕꯒꯤ ꯑꯗꯨꯝ ꯑꯌꯥꯝꯕꯁꯦ ꯑꯗꯨꯝ
ꯑꯗꯨꯅꯦ ꯑꯗꯨꯒꯤ ꯆꯤꯡꯗ ꯆꯠꯄ ꯌꯥꯝ ꯇꯜꯂꯦꯕ ꯒꯥꯔꯤ ꯇꯣꯡꯕ ꯌꯥꯗꯕꯗꯣ ꯑꯣꯕꯗ ꯁꯤꯒꯦ ꯇꯧꯋꯦꯕ
ꯃꯤ ꯈꯔꯅꯗꯤ ꯑꯁ ꯇꯦꯟ ꯃꯥꯜꯂꯦ ꯔꯤꯇꯣ ꯑꯃꯨꯛ ꯈꯪꯍꯧꯗꯦ ꯍꯥꯏꯕꯒꯨꯝꯕ
ꯂꯩꯦꯔꯗꯦ ꯍꯦꯒꯗꯦ
ꯃꯤ ꯈꯔꯅꯤ ꯍꯣꯏ ꯂꯝꯕꯤ ꯂꯝꯕꯤꯗꯨ ꯐꯔꯒ ꯀꯩꯅꯣ ꯂꯣꯡ ꯂꯣꯡ ꯁꯇꯟ ꯔ ꯍꯥꯏꯇꯥꯔꯦ ꯑꯗꯨꯒꯨꯝꯕꯗ ꯆꯠꯄ ꯅꯨꯡꯉꯥꯏ ꯀꯩꯅꯣ ꯍꯥꯏꯗꯤ ꯒꯥꯔꯤ ꯊꯅ ꯅꯨꯡꯉꯥꯏꯔ ꯃꯤꯁꯤꯡꯁꯦ
ꯎꯝ
ꯈꯪꯗꯦꯗ ꯃꯤꯒꯤ ꯃꯤꯒꯤ ꯃꯈꯥꯗ ꯄꯣꯜꯂꯦꯗ
ꯑꯗꯨꯅꯦ ꯑꯁ ꯑꯩꯗꯤ ꯆꯤꯡ ꯆꯠꯄꯗ ꯁꯤꯒꯦ ꯇꯧꯋꯦ ꯑꯣꯕꯗ ꯑꯣꯕꯗ ꯃꯐꯝ ꯌꯧꯗ꯭ꯔꯤꯐꯥꯎ ꯑꯣꯌꯦ ꯑꯩ
ꯑꯁ
ꯁꯤꯒꯦ ꯇꯧꯋ
ꯑꯗꯨꯗꯤ ꯂꯝꯕꯤ ꯑꯁꯥꯡꯕꯁꯦ ꯆꯠꯀꯗꯕ ꯈꯤꯇꯪ ꯋꯥꯔꯦꯍꯦ
ꯑꯗꯨꯅꯦ